ꯍꯂꯣ
ꯀꯩꯗꯧꯔꯤꯒꯦ
ꯀꯁꯨ ꯇꯧꯗꯦ
ꯆꯥꯥꯛ ꯆꯥꯔꯕꯣ
ꯆꯥꯛ ꯆꯥꯗ꯭ꯔꯤ ꯆꯥꯛ ꯊꯣꯡꯁꯦꯔꯅ ꯈꯟꯕꯅꯤ
ꯅꯡꯅ ꯊꯣꯡꯗꯣꯢꯔꯣ ꯆꯥꯗ꯭ꯔꯤꯌꯦ
ꯊꯣꯡꯗꯤ ꯊꯣꯡꯉꯕꯣ
ꯊꯣꯡꯗ꯭ꯔꯤ ꯂꯣꯏ ꯈ꯭ꯔꯕꯥ ꯃꯥꯜꯂꯦ ꯑꯩꯅꯗꯤ ꯊꯣꯡꯗꯦꯕꯀꯣ
ꯑꯥ ꯀ꯭ꯔꯤ ꯀ꯭ꯔꯤ ꯑꯦꯟꯁꯥꯡ ꯊꯣꯡꯉꯦ
ꯉꯁꯤꯗꯣ ꯕꯥꯝꯕꯨꯨ ꯁꯨꯠ ꯊꯣꯡꯒꯗꯧ ꯃꯥꯜꯂꯦ
ꯕꯦꯝꯕꯨ ꯁꯨꯇꯤ ꯍꯥꯎꯒꯅꯤꯅꯦ ꯑꯗꯨꯗꯤ
ꯕꯝꯕꯨ ꯁꯨꯠ ꯈꯡꯕ꯭ꯔꯣ
ꯕꯦꯝꯕꯨ ꯁꯨꯠ ꯍꯥꯎꯅꯤ
ꯆꯥꯕ ꯍꯥꯏꯅꯕ꯭ꯔꯣ
ꯍꯥꯥ
ꯆꯥꯕ ꯍꯩꯅꯕ꯭ꯔꯣ ꯕꯦꯝꯕꯨ ꯁꯨꯠꯇꯣ ꯅꯪ
ꯅꯈꯣꯟ ꯐꯖꯅ ꯇꯥꯗꯦ
ꯆꯥꯕ ꯍꯥꯏꯅꯕ꯭ꯔꯣ ꯕꯦꯝꯕꯨ ꯁꯨꯠꯇꯣ ꯅꯪ ꯍꯥꯏꯕꯅꯤꯗ
ꯍꯣꯏ ꯆꯥꯏꯌꯦꯅ
ꯑꯣ ꯑꯠꯆꯥ ꯑꯆꯥ ꯑꯆꯥ ꯑꯆꯥ
ꯆꯥꯏꯌꯦ ꯆꯥꯏꯌꯦ
ꯀꯅꯥ ꯀꯅꯥ ꯂꯩꯒꯦ ꯅꯪꯗꯦ
ꯑꯩ ꯍꯧꯖꯤꯛ ꯏꯊꯟꯗ ꯂꯩꯌꯦ
ꯑꯣ ꯑꯠꯆꯥ ꯑꯇꯩ ꯃꯤ ꯑꯇꯩꯗꯤ
ꯑꯇꯩꯁꯤꯡꯗꯤ ꯊꯕꯛ ꯆꯠꯈ꯭ꯔꯦ
ꯍꯥ
ꯑꯩꯗꯣ ꯑꯥ ꯉꯁꯤ ꯁꯨꯇꯤ ꯑꯣꯏꯕ
ꯍꯣꯏ
ꯁꯨꯇꯤ ꯑꯣꯏꯔꯒ ꯂꯩꯌꯦ
ꯀꯔꯤ ꯊꯕꯛ ꯇꯧꯕꯅꯣ ꯅꯪꯗꯦ
ꯑꯩ ꯍꯣꯁꯄꯤꯇꯥꯂꯤꯇꯤꯗ ꯊꯕꯛ ꯇꯧꯋꯦ
ꯍꯣꯁꯄꯤꯇꯥꯦꯜꯗꯗꯥ
ꯑꯥ
ꯑꯣ ꯑꯆꯥ ꯑꯆꯥ
ꯀꯃꯥꯏ ꯀꯃꯥꯏ ꯇꯧꯔ ꯂꯩꯕ꯭ꯔꯣ
ꯍꯥꯏꯂꯣ
ꯑꯥ
ꯑꯩꯗꯤ ꯑꯩꯗꯤ ꯍꯧꯖꯤꯛꯇꯤ ꯌꯨꯝꯗ ꯂꯩꯌꯦ ꯅꯪ ꯂꯥꯁ ꯃꯟ ꯗꯤꯁ ꯃꯟ ꯂꯥꯁ ꯃꯟꯗꯦꯁꯤ ꯏꯝꯐꯥꯜꯗ ꯂꯩꯌꯦꯕ ꯑꯗꯣ ꯍꯧꯖꯤꯛꯇꯤ ꯌꯨꯝꯗ ꯑꯣꯏꯅ ꯂꯩꯌꯦ
ꯑꯣ ꯔꯣꯡꯃꯩ ꯑꯣꯏꯕꯤꯕ꯭ꯔꯣ
ꯍꯥꯏꯔꯣ
ꯑꯥꯎ
ꯅꯅꯥꯇꯦ
ꯂꯦꯡꯃꯔꯣ
ꯂꯦꯡ ꯃꯥꯏꯅꯤ ꯍꯌꯦ
ꯑꯥ ꯐꯔꯦꯞ
ꯂꯩꯡ ꯃꯥꯏ ꯐ꯭ꯔꯦꯟ ꯅꯪꯒꯤ ꯐ꯭ꯔꯦꯟ ꯂꯩꯕ꯭ꯔꯣ
ꯌꯥꯃꯦꯁ
ꯌꯥꯝꯃꯦꯕ
ꯑ ꯂꯉꯩ ꯂꯦꯡꯉꯩ ꯏꯃꯥꯟꯅꯕꯤ ꯏꯃꯥꯟꯅꯕ ꯌꯥꯝꯃꯦ
ꯒꯥꯔꯤꯗꯒꯤ ꯈꯪꯅꯕ ꯏꯃꯥꯟꯅꯕ ꯏꯃꯥꯟꯅꯕꯤꯅꯣꯅꯦ
ꯑꯦ ꯑꯁ ꯌꯥꯝ ꯇꯤꯟꯅꯩꯌꯦꯗ
ꯑꯆꯥ ꯐꯥꯏꯅꯦ ꯑꯗꯨ ꯑꯗꯨꯗꯌꯥ
ꯑꯥ ꯀ꯭ꯔꯤ ꯀ꯭ꯔꯤ ꯀꯔ ꯀꯔꯥ ꯇꯧꯅꯔꯒ ꯂꯩꯕ꯭ꯔꯣ
ꯍꯧꯖꯤꯛ꯭ꯔꯣ
ꯑꯥ
ꯍꯧꯖꯤꯛꯇꯤ ꯀꯥꯏꯁꯨ ꯇꯧꯗꯦ ꯑꯗꯨꯝ ꯐꯝꯔꯒ ꯅꯪꯕꯨ ꯋꯥꯔꯤ ꯁꯥꯕ ꯑꯗꯨ ꯈꯛꯇꯅꯤ
ꯄꯩꯁꯥ ꯇꯥꯍꯟꯕ ꯀꯜꯂꯦꯀꯣ
ꯑ ꯅ ꯑꯩ ꯑꯩ ꯑꯩ ꯑꯩꯗꯤ ꯌꯥꯝ ꯀꯟꯗꯦꯗ ꯄꯩꯁꯥ ꯇꯟꯥꯟꯕ ꯑꯩ ꯁꯤꯗ ꯐꯥꯎ ꯋꯥꯔꯤ ꯁꯥꯕ ꯌꯥꯝ ꯔꯤꯒꯨꯂꯔ ꯑꯣꯏꯗꯦ ꯅꯨꯃꯤꯠ ꯑꯃꯗ ꯃꯤꯕꯨ ꯋꯥꯔꯤ ꯁꯥꯕꯗꯣ ꯑꯅꯤ ꯑꯍꯨꯝꯒꯨꯝꯕ ꯈꯛꯇꯅꯦ ꯍꯥꯏꯗꯤ
ꯉꯁꯤ ꯅ ꯍꯧꯕ꯭ꯔꯥ ꯅꯪꯁꯨ
ꯉꯁꯤꯃꯇꯩꯩ ꯅꯠꯇꯦ ꯑꯩꯗꯤ ꯑꯣ ꯊꯥ ꯑꯃꯒꯨꯝꯕꯗꯤ ꯁꯨꯕꯗꯤ ꯁꯨꯔꯦ ꯑꯗꯨꯒ ꯑꯩꯅ ꯋꯥꯔꯤ ꯁꯥꯗꯕ
ꯀꯨꯏꯈ꯭ꯔꯕ꯭ꯔꯥ ꯁꯤ ꯁꯤꯒꯤꯁꯤꯕꯨ
ꯀꯨꯏꯕꯗꯤ ꯀꯨꯏꯔꯦ ꯍꯣꯏ ꯊꯥ ꯑꯅꯤ ꯑꯍꯨꯝ ꯁꯨꯔꯦ ꯅꯪꯗꯤ ꯑꯅꯧꯄꯔꯣ ꯑꯁꯤꯗ
ꯑꯅꯧꯕ ꯑꯣꯏꯕ ꯑꯗꯨꯒꯤ ꯈꯔ ꯄꯥꯈꯠꯄꯁꯨ ꯌꯥꯎꯋꯦꯕ
ꯍ ꯍꯨꯝ ꯍꯨꯝ ꯍꯨꯝ ꯑꯩꯗꯤ ꯅꯍꯥꯟ ꯌꯧꯕꯗꯤ ꯌꯧꯔꯦ ꯑꯗꯣ ꯑꯩꯅ ꯋꯥꯔꯤ ꯁꯥꯗꯕꯀꯣ ꯑꯗꯨꯒꯤꯅꯤ ꯋꯥꯔꯤ ꯁꯥꯕ ꯅꯨꯡꯉꯥꯏꯕꯅꯤ ꯑꯗꯨꯝ ꯐ꯭ꯔꯤꯗ ꯂꯩꯔꯗꯤ ꯑꯗꯨꯝ ꯁꯥꯕ ꯅꯨꯡꯉꯥꯏꯕꯅꯤ
ꯊꯕꯛ ꯊꯕꯛ ꯁꯨꯔꯗꯤ ꯈꯔ ꯆꯤꯟꯒꯅꯦꯕ ꯊꯕꯛ ꯁ ꯊꯕꯛ ꯁꯨꯗ꯭ꯔꯒ ꯐ꯭ꯔꯤꯗ ꯁꯨꯃꯥꯏꯅ ꯂꯩꯔꯗꯤ ꯈꯔ ꯅꯨꯡꯉꯥꯏꯒꯅꯤꯕ
ꯃꯥꯅꯤ ꯃꯥ ꯃꯥꯅꯤ ꯊꯕꯛ ꯁꯨꯔꯤꯗꯤ ꯃꯇꯝꯗꯨꯣ ꯂꯩꯔꯣꯏ
ꯊꯕꯛ ꯁꯨꯔꯗꯤ ꯃꯇꯝ ꯂꯩꯇꯦꯕ ꯑꯗꯨꯒꯤ
ꯃꯥꯅꯦ ꯃꯅꯦ ꯃꯅꯦ ꯍꯣꯏ ꯂꯨꯅꯤ ꯌꯥ ꯑꯗꯨꯅꯤ ꯆꯃꯦ ꯁꯨꯝꯃꯥꯏ ꯅ ꯂꯥꯛꯈꯔꯣ ꯅꯣꯏꯔꯨꯝꯗ
ꯃꯩ ꯂꯥꯛꯑꯦ ꯑꯩ ꯃꯄꯥꯟꯗꯅꯦ ꯑ ꯂꯩꯕꯗꯣ ꯑꯗꯨꯒꯤ ꯃꯩꯗꯤ ꯔꯤꯒꯨꯂꯔ ꯂꯥꯛꯑꯦ
ꯑ ꯃꯄꯥꯟꯗ ꯂꯩꯌꯦꯕ
ꯎꯝ
ꯋꯦꯗꯔꯗꯤ ꯀꯃꯥꯏꯅ ꯇꯧꯔꯤꯒꯦ ꯑꯗꯨꯗꯤ
ꯑꯩꯗ ꯑꯩꯈꯣꯏ ꯈꯨꯟꯒꯤꯒ ꯆꯞ ꯃꯥꯟꯅꯩꯌꯦ ꯋꯦꯗꯔꯗꯤ ꯌꯥꯝꯅ ꯏꯪꯁꯨ ꯏꯪꯗꯦ ꯌꯥꯝꯅ ꯁꯥꯕꯁꯨ ꯅꯠꯇꯦ
ꯑꯁ ꯑꯗꯨꯗꯩ ꯂꯩꯕ ꯅꯨꯡꯉꯥꯏꯔꯅꯤꯅꯦ ꯍꯧꯖꯤꯛꯇꯤ ꯅꯣꯡ ꯆꯨꯗ꯭ꯔꯣ
ꯅꯣꯡꯖꯨꯗꯦ ꯑꯗꯨꯣ ꯈꯔꯗꯤ ꯃꯝꯃꯒ ꯂꯩꯌꯦꯦ
ꯁꯤꯗꯗꯤ ꯅꯣꯡ ꯆꯨꯔꯒ ꯂꯩꯌꯦꯅꯦ
ꯅꯪꯒꯤ ꯈꯨꯟꯗꯣ ꯀꯔꯤ ꯍꯥꯏꯕ
ꯑ ꯑꯩ ꯍꯣꯔꯦꯟ ꯍꯥꯏꯔꯛꯑꯒꯦ
ꯑꯥ ꯑꯥ ꯐꯔꯦ ꯍꯥꯏꯕ ꯌꯥꯗꯕꯅꯤꯀꯣ ꯎꯝ
ꯅꯪ ꯈꯪꯕ꯭ꯔꯣ ꯍꯥꯏꯔꯥ ꯌꯥꯗꯦꯅ
ꯀꯥꯎ ꯈ꯭ꯔ ꯐ ꯑꯩꯗꯣ ꯑꯩꯗꯣ ꯀꯥꯎꯈ꯭ꯔꯕꯒꯤꯅꯦ
ꯌꯥꯝ ꯏꯁꯇ꯭ꯔꯤꯛ ꯑꯣꯏꯕꯅꯤꯅꯦ ꯁꯤ ꯑꯦꯄ꯭ꯂꯤꯀꯦꯁꯟꯁꯦ
ꯑꯗꯨꯅꯦ
ꯑꯩꯈꯣꯏꯅ ꯑꯩꯈꯣꯏꯅ ꯍꯪꯅꯤꯡꯕ ꯑꯩꯈꯣꯏꯅ ꯋꯥꯔꯤ ꯁꯥꯅꯤꯡꯕ ꯂꯣꯏꯅꯃꯛ ꯆꯥꯕ ꯌꯥꯕ ꯌꯥꯒ ꯇꯧꯕ ꯃꯜꯗꯦ ꯁꯤꯁꯦ
ꯑꯗꯣ ꯆꯨꯝꯃꯦ ꯆꯨꯝꯃꯦ
ꯑꯣꯏ ꯐꯨꯠꯕꯣꯜ ꯌꯦꯡꯕ꯭ꯔꯣ ꯅꯣꯏꯗꯤ
ꯀꯔꯤ ꯍꯥꯏꯕ
ꯐꯨꯠꯕꯣꯜ ꯐꯨꯠꯕꯣꯜ ꯍꯧꯖꯤꯛ ꯁꯅꯥꯔꯒ ꯂꯩꯕꯗ ꯐꯤꯐꯥ ꯋꯥꯔꯜ ꯀꯞ ꯍꯥꯏꯖꯔꯣ ꯑꯗꯨ ꯌꯦꯡꯕ꯭ꯔꯣ
ꯑꯩ ꯊꯕꯛ ꯃꯐꯝꯗ ꯈꯔ ꯈꯔ ꯌꯦꯡꯉꯦ ꯆꯤꯟꯕ ꯀꯥꯟꯗꯗꯤ ꯌꯦꯡꯗꯦ ꯌꯦꯡꯕ ꯁꯪꯗꯦꯕ
ꯑ ꯑꯠꯆꯥ ꯅꯪꯒꯤ ꯁꯞꯄꯣꯔꯇꯔꯗꯤ ꯑꯃꯗꯤ ꯂꯩꯔꯝꯅꯤꯅꯦ
ꯄꯣꯔꯇꯨꯒꯜ ꯁꯞꯄꯣꯔꯠꯧ ꯇꯧꯕꯅꯦ ꯑꯗꯣ ꯌꯥꯗꯕ ꯃꯥꯟꯗ꯭ꯔꯦ
ꯑꯍ ꯑꯗꯨꯗꯤ ꯔꯣꯅꯦꯗꯣ ꯑꯣꯏꯋꯦ ꯇꯧꯃꯜꯂꯦ ꯅꯪꯒꯤ ꯍꯦꯔꯣꯁꯦ
ꯑꯩꯈꯣꯏ ꯇꯥꯃꯣ ꯔꯣꯅꯦꯜꯗꯣ ꯑꯗꯨꯣ ꯌꯥꯒꯗꯕ ꯃꯥꯟꯗ꯭ꯔꯦ
ꯌꯥꯝꯅꯤꯗ ꯌꯥꯝꯅꯤꯗ ꯃꯣꯏꯁꯨ ꯐꯖꯅ ꯁꯅꯥꯏꯅꯦ
ꯖꯅꯤꯁ ꯅꯌꯦ ꯑꯗꯣ ꯃꯣꯏꯅ ꯊꯦꯡꯒꯗꯕꯁꯤꯡꯗꯨꯁꯨ ꯀꯟꯕ ꯉꯇ ꯑꯣꯏꯌꯦꯕ
ꯃꯥꯅꯦ ꯃꯥꯅꯦ ꯃꯥꯅꯦ
ꯌꯥꯒꯗꯕ ꯃꯥꯟꯗ꯭ꯔꯦ
ꯃꯣꯏ ꯐꯖꯅ ꯁꯥꯟꯅꯩ ꯃꯣꯏ ꯉꯝꯒꯗꯧꯕ ꯅꯦꯅꯦ ꯍꯟꯗꯛꯇꯤ ꯅꯣꯏ ꯅꯪꯒꯤ ꯁꯞꯄꯣꯔꯇꯔꯗꯣ
ꯎ ꯉꯝꯃꯔꯣꯏ ꯑꯔꯖꯦꯟꯇꯤꯅꯥꯅ ꯈꯔ ꯅꯩꯂꯦ
ꯑꯥ ꯐꯥꯁꯤ ꯀꯃꯥꯏ ꯇꯧꯕ
ꯐ꯭ꯔꯥꯟꯁꯔꯣ
ꯎꯝ
ꯐ꯭ꯔꯥꯟꯁꯨ ꯌꯥꯏꯑꯌꯦ
ꯐ꯭ꯔꯥꯟꯁ ꯑꯩꯒꯤ ꯁꯄꯣꯔꯇꯔꯅꯤꯅꯦ ꯈꯔ ꯌꯥꯏ ꯈꯔ ꯈꯔ ꯌꯥꯕ ꯀꯇꯔꯣꯅꯦ
ꯌꯥꯏꯌꯦ ꯌꯥꯏꯌꯦ ꯏꯕ ꯃꯕꯥꯄꯦ ꯒꯔꯤ ꯀ꯭ꯔꯥ ꯌꯥꯏꯌꯦ ꯌꯥꯏꯌꯦ
ꯑꯣꯞ ꯂꯩꯕ꯭ꯔꯣ ꯃꯣꯏꯕꯣ
ꯈꯪꯗꯦꯗ ꯍꯣꯞ ꯍꯣꯞ ꯂꯩꯕ꯭ꯔꯅ ꯁꯨꯃꯥꯏꯅ ꯇꯧꯔꯒ ꯑꯗꯨꯝ ꯁꯤꯕꯁꯨ ꯌꯥꯎꯋꯦꯕ ꯈꯪꯗꯦ ꯀꯅꯥꯕꯨ ꯁꯞꯄꯣꯔꯠ ꯇꯧꯁꯤꯔꯥ ꯈꯪꯗꯦ
ꯑꯩꯗꯤ ꯃꯣꯏꯕꯨ ꯁꯞꯄꯣꯔꯠ ꯇꯧꯔꯒ ꯑꯦ ꯐ꯭ꯔꯥꯟꯁ ꯈꯣꯏꯕꯗꯣ
ꯑꯥ
ꯑꯩꯗꯤ ꯂꯥꯁ ꯐꯤꯐꯥ ꯋꯥꯔꯜ ꯀꯞ ꯇ꯭ꯋꯦꯟꯇꯤ ꯇ꯭ꯋꯦꯟꯇꯤ ꯇ꯭ꯋꯦꯟꯇꯤ ꯋꯥꯟ ꯃꯥꯜꯂꯦ ꯑꯗꯨꯒꯤꯁꯨ ꯑꯗꯨꯒꯤ ꯐꯤꯐꯛꯁꯨ ꯑꯩꯗꯤ ꯃꯣꯏꯕꯨ ꯁꯞꯄꯣꯔꯠ ꯇꯧꯕꯅꯦꯕ
ꯑꯥ
ꯑꯗꯨꯗꯁꯨ ꯃꯣꯏꯗꯣ ꯐꯥꯏꯅꯦꯜꯗ ꯃꯣꯏ ꯁꯤꯈ꯭ꯔꯦ ꯍꯟꯗꯛꯁꯨ ꯁꯄꯣꯔꯠ ꯇꯧꯔꯒ ꯂꯩꯌꯦꯕꯀꯣ ꯃꯣꯏꯕꯨꯀꯣ
ꯉꯝꯒꯅꯤꯗ ꯉꯝꯒꯅꯤꯗ ꯀꯩꯝ ꯄꯠꯈꯠ ꯄꯥꯈꯠꯀꯅꯣ
ꯎꯝ ꯃꯥ ꯉꯝꯂꯒꯗꯤ ꯐꯒꯗꯧꯕ ꯑꯩꯈꯣꯏꯒꯤ ꯁꯞꯄꯣꯔꯠꯇꯔꯅ ꯑꯩꯈꯣꯏꯒꯤ ꯁꯞꯄꯣꯔꯠꯇꯔꯅ ꯉꯝ
ꯑꯩꯈꯣꯏꯒꯤꯗꯨꯗꯤ ꯉꯝꯒꯗꯕ ꯃꯥꯟꯗ꯭ꯔꯦꯗ
ꯃꯤ ꯌꯥꯝ ꯍꯣꯞ ꯂꯩꯌꯦꯗ ꯃꯣꯏꯕꯨꯁꯨ ꯀꯔꯤꯅꯣꯅꯦ ꯅꯪꯅ
ꯉꯝꯒꯗꯕ ꯃꯥꯟꯗ꯭ꯔꯦ
ꯃꯣꯏꯗꯤ ꯑꯈꯔ ꯃꯣꯏꯁꯦ ꯈꯔ ꯗꯥꯎꯕꯨꯗꯤ ꯌꯥꯕꯨꯗꯤ ꯌꯥꯗꯕ ꯃꯥꯜꯂꯦ ꯗꯥꯎ ꯈꯔ ꯐꯇꯦ ꯃꯜꯂꯦꯅꯦ ꯃꯣꯏꯁꯦ ꯃꯣꯏꯁꯦ ꯋꯥꯔꯗ ꯀꯞꯇꯤ ꯑꯃ ꯐꯥꯎꯕ ꯉꯝꯗꯤ ꯉꯝꯗ꯭ꯔꯤꯀꯣ
ꯎꯝ ꯈꯔ ꯁꯣꯜꯂꯦꯕ ꯂꯥꯛ ꯂꯥꯛꯅ ꯂꯛꯇꯣ ꯈꯔ ꯁꯣꯜꯂꯦꯕ ꯃꯣꯏꯗꯣ
ꯑ ꯅꯣꯏ ꯑ ꯍꯣꯏ ꯍꯣꯏ ꯃꯣꯏꯒꯤ ꯃꯦꯟ ꯄ꯭ꯂꯦꯌꯔꯗꯣ ꯁꯤ ꯁꯤ ꯋꯔꯗ ꯀꯞ ꯅꯗꯕꯗꯤ ꯃꯥꯒꯤ ꯃꯤꯡꯗꯣ ꯌꯥꯝ ꯄꯣꯄꯨꯂꯔ ꯑꯣꯏꯕꯅꯤ ꯑꯗꯣ ꯁꯤꯗꯗꯤ ꯁꯤꯗ ꯍꯦꯛ ꯂꯥꯛꯑꯗꯤ ꯈꯔ ꯗꯥꯎꯗꯣ ꯌꯥꯗꯕ ꯂꯩꯕꯗꯤ ꯂꯩꯕꯖꯠ ꯂꯩꯕ ꯃꯜꯂꯦ
ꯎꯝ ꯎꯄꯥꯏ ꯂꯩꯇꯦ ꯎꯄꯥꯏ ꯂꯩꯇꯦ
ꯍꯌꯦꯡꯁꯨ ꯊꯕꯛ ꯆꯒꯦꯔꯣ ꯅꯣꯏ ꯅꯪꯗꯤ
ꯍꯣꯏ ꯍꯌꯦꯡ ꯊꯕꯛ ꯆꯠꯀꯅꯤ ꯉꯁꯤ ꯉꯁꯤ ꯑꯣꯞ
ꯁꯨꯇꯤ ꯒꯨꯝꯕ ꯐꯪꯕ꯭ꯔꯣ ꯃꯣꯏ ꯅꯣꯏ ꯋꯤꯛ ꯋꯤꯛꯂꯤ ꯒꯨꯝꯕ ꯅꯠꯇ꯭ꯔꯗꯤ ꯃꯟꯂꯤ ꯒꯨꯝꯕ ꯁꯨꯇꯤ ꯑꯗꯨꯝ ꯐꯪꯕꯔ ꯀꯃꯥꯏ ꯇꯧꯒꯦ
ꯋꯤꯛꯂꯤ ꯑꯃꯈꯛꯇ ꯐꯪꯉꯦ ꯃꯟꯗ ꯃꯔꯤ ꯐꯪꯕ
ꯑꯗꯨꯗꯤ ꯌꯥꯏꯅꯦ ꯁꯟꯗꯦꯗꯤ ꯐꯪ ꯅꯠꯇ꯭ꯔꯣ
ꯁꯟ ꯐ꯭ꯔꯥꯏꯗꯦ ꯁꯇ꯭ꯔꯗꯦ ꯁꯟꯗꯦ ꯐꯪꯗꯦ
ꯑꯣ ꯆ ꯆ ꯆ ꯆ
ꯃꯟꯗꯦ ꯃꯟꯗꯦ ꯇ꯭ꯌꯨꯁꯗꯦꯗ ꯑꯗꯨꯝ ꯐꯪꯕꯀꯣ
ꯑꯁ ꯅꯣꯡ ꯆꯨꯕ ꯍꯧꯔꯦ ꯅꯪ ꯀꯔꯝꯃꯥꯏꯅ ꯃꯈꯣꯟ ꯂꯛꯄ꯭ꯔꯣ
ꯇꯥꯗꯦ
ꯑꯣ ꯑꯠꯆꯥ ꯑꯗꯨꯗꯤ ꯌꯥꯔꯦ ꯑꯗꯨꯗꯤ ꯌꯥꯔꯅꯤ
ꯇꯥꯗꯦ ꯇꯥꯗꯦ
ꯑꯩꯈꯣꯏ ꯔꯨꯝꯗꯗꯤ ꯍꯧꯖꯤꯛꯐꯥꯎ ꯂꯥꯏꯠ ꯂꯥꯛꯗ꯭ꯔꯤꯌꯦꯅꯦ ꯅꯣꯡ ꯆꯨꯕꯁꯨ ꯈꯔ ꯈꯔ ꯍꯧꯔꯦ
ꯈꯨꯟꯗꯗꯤ ꯅꯣꯡ ꯆꯨꯕ ꯍꯧꯔꯗꯤ ꯁꯨꯃꯥꯏꯅ ꯇꯧꯕꯅꯦ ꯎꯄꯥꯏ ꯂꯩꯇꯦ
ꯎꯝ ꯈꯨꯟꯒꯤ ꯀꯟꯗꯤꯁꯟꯗꯤ ꯐꯖꯅ ꯈꯪꯉꯦꯅꯦ ꯅꯪꯁꯦ
ꯈꯨꯟ ꯈꯨꯟꯗ ꯂꯩꯕꯅꯤꯅ ꯁꯨꯃꯥꯏꯅ
ꯑꯦ ꯈꯨꯟꯗ ꯂꯥꯛꯅꯤꯡꯗꯕꯁꯦ ꯂꯥꯏꯠꯀꯤ ꯃꯔꯝꯗꯒꯤꯅꯤꯅꯦ
ꯑꯣ ꯅꯣꯏ ꯈꯨꯟꯗꯁꯨ ꯂꯏꯠ ꯔꯤꯒꯨꯂꯔ ꯑꯣꯏꯗ꯭ꯔꯤꯕꯣꯅꯦ ꯍꯧꯖꯤꯛꯐꯥꯎ
ꯔꯤꯒꯨꯂꯔ ꯑꯣꯏꯗꯦ ꯈꯨꯟꯗ
ꯑꯣ ꯑꯩꯈꯣꯏꯗꯗꯤ ꯅꯣꯡ ꯆꯨꯔꯗꯤ ꯂꯥꯛꯇꯕꯒꯤꯅꯤ ꯑꯅ ꯑ ꯑꯇꯩ ꯑꯇꯩ ꯅꯣꯡꯃꯩꯗꯤ ꯑꯗꯨꯝ ꯉꯥꯏꯕꯀꯣ ꯑꯗꯨ ꯇꯧꯋꯦꯕ
ꯎꯝ ꯈꯨꯟꯗꯗꯤ ꯎꯄꯥꯏ ꯂꯩꯇꯦ ꯄꯋꯥꯔ ꯕꯦꯡ ꯑꯅꯤ ꯑꯍꯨꯝ ꯃꯔꯤ ꯄꯥꯏꯗ꯭ꯔꯗꯤ ꯌꯥꯗꯦꯕ ꯈꯨꯟꯗꯗꯤ
ꯎꯝ ꯑꯅꯤ ꯑꯃ ꯈꯛꯇꯁꯨ ꯌꯥꯔꯣꯏꯕ
ꯑꯃ ꯈꯛꯇꯁꯨ ꯌꯥꯔꯣꯏ ꯐꯦꯃꯤꯂꯤ ꯂꯩꯕꯅꯤꯅ ꯐꯦꯃꯤꯂꯤꯅ ꯂꯣꯏ ꯄꯥꯏꯌꯦꯕ
ꯑꯣ ꯆ ꯆ ꯆ ꯆ ꯅꯦꯠꯇꯤ ꯀꯃꯥꯏ ꯇꯧꯒꯦ ꯅꯦꯠꯇꯤ ꯅꯨꯡꯉꯥꯏꯕ ꯅꯠꯇ꯭ꯔꯣ
ꯈꯨꯟꯗꯔꯣ ꯌꯥꯗꯦ
ꯅꯦꯠꯁꯨ ꯌꯥꯗꯦ
ꯅꯦꯠ ꯌꯥꯗꯦ ꯎꯝ